ꯍꯥꯥꯎ ꯍꯜꯂꯣ ꯇꯕ꯭ꯔꯣ
ꯇꯥꯏꯌꯦ ꯇꯥꯏꯌꯦ
ꯎꯝ ꯑꯗꯨꯗ
ꯀꯩꯗꯧꯔꯤꯅꯣ ꯅꯪꯕꯣ
ꯑꯩꯁꯦ ꯍꯥꯏꯔꯛꯎꯔꯥ ꯑꯩꯅ ꯇꯧꯔꯤꯁꯦ ꯍꯧꯖꯤꯛ ꯐꯃꯨꯡꯁꯤꯗ ꯐꯃꯨꯡ ꯁꯠ ꯇꯨꯝꯃꯦꯗꯅ ꯐꯣꯟꯁꯤ ꯄꯥꯏꯔꯦꯗꯅ
ꯎꯝ
ꯀꯨꯔꯀꯨꯔꯦꯁꯤ ꯆꯥꯔꯦꯗꯅ
ꯎꯝ
ꯑꯗꯨꯒ ꯂꯩꯔꯦꯗꯅ ꯑꯗꯨꯒ ꯂꯩꯔꯤ ꯅꯪꯗꯤ ꯀꯩꯗꯧꯔꯤꯅꯣ
ꯑꯩꯁꯦ ꯑꯩꯈꯣꯏꯗꯣ ꯉꯁꯤꯅꯦ ꯑꯩꯈꯣꯏ ꯅꯤꯅꯦ ꯑꯃꯥ ꯅꯍꯥꯟꯗꯣ ꯂꯩꯇꯦꯕ
ꯑꯥ ꯅꯔꯩꯗꯨ ꯌꯥꯝ ꯀꯣꯜꯂ ꯍꯥꯏꯔꯀꯟ ꯇꯥꯅꯤꯡꯇꯦ
ꯑꯗꯨꯒꯤ ꯉꯁꯤꯁꯦ ꯑꯁꯇꯤ ꯇꯥꯏꯌꯦꯕꯀꯣ ꯑꯗꯨ ꯑꯁꯇꯤꯁꯤ ꯇꯥꯕꯅꯤꯅ ꯉꯁꯥꯏ ꯎꯁꯣꯞꯇꯣ ꯆꯥꯔꯨꯔꯦꯗꯅ
ꯑꯣ
ꯑꯣ ꯉꯁꯥꯏꯗꯨꯗꯤ ꯍꯥꯏꯗꯤ ꯇꯟ ꯆꯥꯁꯤꯟꯈꯤꯕꯒ ꯀꯩꯒ ꯆꯥꯛ ꯆꯥꯛꯁꯦ ꯌꯥꯝ ꯁꯥꯕꯁꯨ ꯌꯥꯗ꯭ꯔꯦꯕ ꯅꯪ ꯆꯥꯛ ꯑꯗꯨ ꯀꯩꯁꯨ ꯆꯥꯁꯤꯜꯂꯛꯇ꯭ꯔꯦꯕ ꯅꯪꯟꯁꯥꯡ ꯆꯥꯛ ꯌꯦꯟꯁꯥꯡ ꯈꯔ ꯄꯨꯔꯛꯄꯗꯨ ꯗꯨ ꯆꯔꯥ ꯋꯥꯟꯁꯦꯅ ꯎꯝ ꯋꯥꯜꯂꯝꯕ
ꯎꯝ ꯑꯗꯨ ꯅꯨꯡꯊꯤꯟ ꯆꯔꯥ ꯋꯥꯡꯕꯗꯣ ꯍꯦꯟꯅ ꯍꯥꯎꯕꯅꯦ ꯍꯥꯏꯕ ꯑꯩꯅ ꯑꯌꯨꯛꯀꯤ ꯀꯩꯅꯣ ꯇꯧꯕꯗꯨꯗꯤ ꯆꯥꯗꯕꯤꯗ ꯍꯥꯏꯗꯤ ꯌꯥꯝ ꯆꯥꯕ ꯆꯪꯗꯝꯅꯤꯅ ꯅꯨꯡꯊꯤꯜ ꯑꯣꯏꯅ ꯋꯥꯠꯂꯛꯄꯗꯣ ꯉꯥꯏꯍꯥꯛꯀ ꯇꯨꯝꯃꯨꯔꯒ ꯑꯗꯨꯝ ꯆꯥ ꯆꯪꯕꯩ ꯃꯑꯣꯡꯗ ꯑꯃ ꯇꯧꯕꯗꯣ
ꯍꯣꯏꯌꯦ ꯍꯣꯏꯌꯦ ꯑꯗꯨꯅ ꯑꯗꯨꯝ ꯅꯨꯡꯉꯥꯏꯕꯅꯦ ꯍꯥꯏꯕ ꯍꯥꯎꯕꯁꯨ ꯑꯗꯨꯅ ꯍꯦꯟꯕꯩ ꯑꯗꯨꯃꯥꯏꯅ ꯇꯧꯕꯗꯣ
ꯎꯝ ꯎꯝ ꯍꯦꯜꯂꯦ ꯑꯗꯣ ꯅꯪ ꯃꯊꯦꯜꯗꯤ ꯀꯌꯥꯝ ꯌꯥꯝꯒꯦ ꯅꯣꯏ ꯉꯁꯤ ꯎꯁꯣꯞ ꯇꯧꯕꯗꯣ
ꯉꯁꯤꯗꯣ ꯃꯊꯦꯜꯗꯤ ꯌꯥꯝ ꯌꯥꯝꯗ꯭ꯔꯦ ꯍꯥꯏꯗꯤ ꯑꯁꯤꯅꯤꯅꯀꯣ ꯍꯌꯦꯡ ꯁꯣꯔꯥꯠꯇꯕꯨꯗꯤ ꯌꯥꯝꯗꯣꯅꯦ ꯉꯁꯤꯗꯤ ꯏꯔꯣꯟꯕ ꯑꯃꯅꯦ ꯍꯋꯥꯏ ꯊꯣꯡꯕ ꯑꯃꯅꯦ ꯁꯥꯥꯛ ꯑꯃꯅꯦ ꯄꯀꯧꯔꯥ ꯊꯣꯡꯕ ꯑꯃꯅꯦ ꯑꯗꯨꯃꯥꯏꯅ ꯇꯧꯒ꯭ꯔꯦ
ꯑꯣ ꯑꯣ ꯍꯣꯏ ꯄꯀꯧꯔꯥ ꯊꯣꯡꯕꯗꯨꯕꯨ ꯆꯥꯅꯤꯡꯉꯤ
ꯄꯀꯧꯔꯥꯗꯣ ꯉꯁꯤ ꯁꯤꯗꯣ ꯌꯥꯝꯅ ꯍꯥꯎꯋꯦ ꯑꯩꯗꯤ ꯑꯅꯤꯗꯨꯝ ꯆꯥꯁꯤꯟꯈ꯭ꯔꯕꯅꯤꯀꯣ ꯄꯀꯧꯔꯥ ꯈꯛꯇꯪ
ꯑꯣ ꯍꯣꯏꯅꯦ ꯅꯁꯛꯇꯣ ꯄꯀꯧꯔꯥꯗꯣ ꯆꯥꯕꯗ ꯍꯥꯎꯔꯝꯅꯤ ꯅꯪ ꯅꯣꯛꯏꯗꯨꯅ ꯀꯩꯗꯧꯕ ꯑꯩꯅ ꯍꯥꯏꯁꯨ ꯍꯥꯏꯔꯛꯇꯅ ꯍꯥ ꯍꯥ ꯅꯪꯅ ꯍꯥꯏꯗꯧ ꯃꯥꯟꯕ ꯑꯃ ꯍꯥꯏꯔꯛ ꯇ꯭ꯔꯤꯔꯕ ꯑꯩꯅ ꯍꯥ ꯍꯥ ꯍ
ꯎꯝ
ꯑꯩꯈꯣꯏꯁꯨꯅꯦ ꯕꯣꯔꯤ ꯆꯥꯏꯌꯦ ꯕꯣ ꯕꯣꯔꯤ ꯑꯩꯈꯣꯏꯅ ꯕꯣꯔꯤ ꯄꯀꯧꯔꯥꯒꯤ ꯃꯅꯥꯎ ꯅꯨꯄꯤꯅꯦ ꯍꯥꯏꯕ ꯕꯣꯔꯤ ꯍꯥꯏꯁꯦ
ꯃꯥꯅꯦ ꯃꯥꯅꯦ
ꯑꯗꯨꯗꯨꯅꯅꯦ ꯕꯣꯔꯤꯗꯅꯦ ꯁꯦꯕꯣꯠꯇꯨ ꯈꯪꯉꯤꯗꯅ ꯁꯦꯕꯣꯠꯇꯣ ꯁꯦꯕꯣꯠ ꯍꯥꯏꯁꯦ ꯚꯦꯖꯤꯇꯦꯕꯜꯅꯦꯕ ꯃꯥꯁꯤꯒ ꯆꯥꯏꯌꯦꯕ ꯈꯪꯕ꯭ꯔꯥ ꯑꯗꯨꯗꯨꯒꯅꯦ ꯏꯟꯁꯥꯡꯁꯦ ꯃꯣꯠꯁꯛꯁꯤꯁꯨ ꯀꯌꯥ ꯐꯖꯗꯦꯕ ꯑꯗꯨꯗꯨꯒ ꯍꯥꯎꯕꯁꯤꯁꯨꯅꯦ ꯑꯃ ꯈꯤꯇꯪ ꯍꯥꯎꯕꯁꯦ ꯋꯥꯠꯂꯦꯕ ꯑꯗꯨꯝ ꯆꯥꯕ ꯌꯥꯗꯦ ꯍꯥꯏꯕꯕꯨꯗꯤ ꯅꯠꯇꯕ ꯑꯗꯨꯢꯁꯨ ꯈꯤꯇꯪ ꯍꯥꯎꯕꯗꯤ ꯋꯥꯠꯄ ꯑꯗꯨ ꯑꯗꯨꯝ ꯆꯥꯁꯤꯟꯈ꯭ꯔꯦ ꯆꯥꯛꯇꯣ ꯂꯥꯝꯃꯝꯅꯤꯅ ꯑꯗ ꯆꯥꯛꯁꯨ ꯀꯨꯏꯅꯁꯨ ꯂꯥꯝꯃꯒ ꯂꯩꯕꯒꯤ ꯑꯩꯁꯦ ꯗꯤꯄꯥꯔꯠꯃꯦꯟꯗ ꯆꯠꯂꯨꯏꯕ ꯉꯁꯤꯗꯤ ꯍꯣꯏ ꯃꯦꯝ ꯑꯃꯅ ꯂꯥꯛꯑꯣꯅ ꯍꯥꯏꯕꯒꯤ ꯑꯗꯨꯗꯨꯅꯅꯦ ꯍꯜꯂꯛ ꯀꯥꯟꯁꯤꯗꯅꯦ ꯆꯥꯔꯦ ꯆꯥꯕꯁꯤꯗ ꯌꯥꯝ ꯆꯥꯁꯤꯟꯕꯁꯤ ꯌꯥꯗ꯭ꯔꯦ ꯄꯨꯛꯁꯤꯅ ꯏꯍꯥꯡ ꯍꯥꯡꯉꯒ ꯂꯩꯔꯕ ꯑꯗꯨꯗꯨꯒ ꯀꯩ ꯍꯥꯏꯗꯤ ꯀꯩ ꯆꯥꯅꯤꯡꯉꯤꯅꯣ ꯀꯩ ꯆꯥꯗꯣꯏꯅꯣꯅ ꯈꯪꯗꯕ ꯏꯁꯥꯁꯤꯗ ꯁꯨꯃꯥꯏꯅ ꯇꯧꯔ ꯂꯩꯔꯝꯃꯦ ꯂꯩꯔꯝꯕꯗꯩꯗꯤ ꯑꯩꯁꯨ ꯁꯨꯝ ꯏꯃꯥꯟꯅꯕꯤꯈꯩꯒ ꯋꯥꯔꯤ ꯋꯥꯇꯥꯏ ꯁꯨꯝ ꯁꯥꯟꯅꯔꯝ ꯕꯅꯦꯕ ꯀꯩꯀꯩ ꯁꯨꯝ ꯅꯨꯡꯉꯥꯏꯕ ꯈꯣꯠꯂꯤꯕꯅ ꯍꯪꯅꯔꯝꯕ ꯑꯗꯨ ꯇꯧꯔꯛꯕꯗꯩ ꯆꯥꯛꯁꯦ ꯂꯥꯝꯈꯠꯂꯛꯑꯦꯕꯀꯣ ꯑꯩꯗꯤ ꯍꯧꯖꯤꯛ ꯀꯨꯔꯀꯨꯔꯦꯗꯣ ꯑꯗꯨꯢꯗꯨ ꯆꯥꯔꯦ ꯑꯗꯨꯗꯨꯒ ꯂꯩꯔꯝꯃꯤꯅꯦ ꯅꯪꯗꯤ ꯀꯩ ꯇꯧꯔꯒ ꯂꯩꯔꯝꯕꯅꯣ ꯀꯩ ꯇꯧꯒꯗꯣꯏꯅꯣꯕ
ꯍꯧꯖꯤꯛꯁꯦ ꯑꯩꯁꯦ ꯀꯣꯟꯁꯦ ꯇꯞ ꯇꯞ ꯇꯞꯅ ꯁꯨꯝ ꯐꯦꯡꯅꯤꯡꯕꯗꯣ ꯁꯨꯃꯥꯏꯅ ꯋꯥꯔꯤ ꯁꯥꯟꯅ ꯁꯥꯟꯅꯔꯒ ꯐꯦꯡꯕ ꯀꯣꯟꯁꯤ ꯂꯣꯏꯈꯤꯕꯁꯨ ꯈꯪꯍꯧꯗꯕꯅꯤ ꯐꯅ ꯌꯥꯝꯃꯁꯨ ꯑꯗꯨꯅ ꯃꯁꯤ ꯇꯧꯒꯦꯅ ꯇꯧꯕꯅꯦ
ꯑꯥ ꯍꯣꯏ ꯇꯞꯅ ꯇꯞꯅ ꯐꯦꯡꯖꯤꯜꯂꯣ
ꯒꯤꯅꯦ ꯍꯧꯖꯤꯛ ꯃꯦꯟ ꯐꯤꯠꯇꯨ ꯇꯧꯔꯅꯤꯅ ꯍꯥꯏꯕꯅꯤꯅꯦ
ꯈꯪꯉꯦ ꯈꯪꯉꯦ ꯑꯩꯈꯣꯏꯒꯤꯗꯤ ꯑꯦꯛꯖꯥꯝ ꯃꯅꯨꯡ ꯇꯥꯏꯌꯦ ꯃꯣꯏꯅ ꯇꯧꯔꯤꯁꯦ ꯑꯩꯗꯤ ꯀꯌꯥ ꯌꯥꯅꯤꯡ ꯅꯣꯢꯒꯤ ꯃꯥꯟꯅꯕ ꯑꯃ ꯂꯩꯕꯗꯣ ꯐꯨꯅꯤꯡꯉꯦ ꯑꯩꯗꯤ ꯐꯨꯅꯤꯡꯉꯦ
ꯃꯥ ꯈꯥꯛꯅ ꯇꯧꯕꯁꯨ ꯅꯠꯇꯦꯗꯥ
ꯆꯨꯝꯃꯦ ꯑꯗꯨꯕꯨꯗꯤ ꯑꯗꯨꯁꯨ ꯑꯦꯛꯖꯥꯛ ꯃꯅꯨꯡ ꯅꯠꯇ꯭ꯔꯗꯤ ꯅꯨꯡꯉꯥꯏꯗꯧꯕ ꯑꯗꯨꯁꯨ ꯑꯩꯈꯣꯏ ꯌꯦꯡꯕ ꯆꯠꯀꯦ ꯍꯥꯏꯕꯒꯤ ꯋꯥꯈꯜ ꯑꯃꯕꯨꯗꯤ ꯈꯜꯂꯤꯌꯦ ꯑꯗꯨ ꯈꯪꯗꯦ
ꯃꯥꯁꯨ ꯅꯍꯥꯟ ꯒꯩꯗꯤꯅꯦ ꯌꯨꯝꯗ ꯂꯩꯕꯅꯦ ꯆꯠ ꯗꯅꯦꯕ ꯃꯣꯏꯗꯤ ꯑꯗꯨꯒꯤ ꯁꯤꯟ ꯂꯥꯡꯕ ꯇꯧꯕꯗꯣ
ꯑꯥ
ꯃꯣꯏ ꯊꯗ ꯃꯣꯏꯗꯤ ꯃꯣꯏ ꯀ꯭ꯂꯥꯁ ꯀꯪꯕꯨꯗꯣ ꯌꯥꯎꯗꯦꯅ ꯍꯥꯢ
ꯑꯣ ꯅꯪꯅ ꯋꯥ ꯉꯥꯡꯕꯗꯣ ꯌꯥꯝ ꯁꯦꯡꯗꯦ ꯈꯤꯇꯪ ꯁꯦꯡꯅ ꯍꯥꯏꯔꯛꯑꯣ
ꯁꯦꯡꯗꯦ ꯍꯥꯏꯕ꯭ꯔꯥ
ꯎꯝ
ꯃꯣꯏꯒꯤꯅꯦ ꯍꯧꯖꯤꯛꯇꯣ ꯁꯦꯡꯉꯕ꯭ꯔꯣ
ꯁꯦꯡꯉꯦ ꯁꯦꯡꯉꯦ
ꯃꯣꯏꯒꯤ ꯍꯧꯖꯤꯛꯇꯣ ꯁꯝꯃꯔ ꯚꯦꯀꯦꯁꯟ ꯄꯤꯔꯤꯕꯅꯦꯕ ꯃꯣꯏꯒꯤꯗꯤ
ꯑꯩꯈꯣꯏꯁꯨ ꯄꯤꯔꯤꯅꯦ ꯄꯨꯂꯞꯅꯦ
ꯍꯣꯏꯌꯦ ꯑꯗꯨꯅ ꯃꯣꯏꯒꯤꯗꯤ ꯀꯩꯅꯣꯅꯤꯅ ꯕꯤꯖꯤꯅꯦꯁꯀꯤꯅꯤꯅ ꯏꯟꯇꯔꯟꯁꯤꯞ ꯂꯣꯏꯅ ꯆꯠꯅꯈꯤꯕꯅꯦꯕ ꯃꯤ ꯃꯈꯩꯁꯦ
ꯑꯣ
ꯃꯄꯥꯟ ꯂꯝꯗ ꯆꯠꯅꯈꯤꯕ ꯌꯥꯎ ꯑꯇꯣꯞ ꯑꯇꯣꯞꯄ ꯀꯝꯄꯅꯤꯗ ꯇꯧꯅꯈꯤꯕ ꯌꯥꯎ ꯇꯧꯅꯕꯅꯦꯕ ꯃꯥꯁꯨ ꯇꯧꯔꯤꯕꯅꯦꯕ ꯏꯟꯇꯔꯟꯗꯣ ꯑꯗꯣ ꯃꯥꯒꯤꯅ ꯑꯃꯨꯛ ꯁ꯭ꯋꯥꯏꯗ ꯇꯧꯕ ꯑꯣꯏꯕꯅꯤꯅ ꯈꯤꯇꯪ ꯀꯣꯝꯕꯗꯨ ꯃꯉꯣꯟꯗ ꯑꯗꯨꯅ ꯉꯁꯤꯗꯣ ꯃꯥꯁꯨ ꯊꯕꯛ ꯑꯃ ꯂꯩꯌꯦꯅ ꯃꯌꯨꯝꯗ ꯅꯍꯥꯟꯗꯩ ꯂꯩꯔꯝꯕꯗꯩ ꯆꯠꯈꯤꯕꯅꯦ ꯑꯗꯨꯒ ꯊꯕꯛꯇꯣ ꯃꯥꯅ ꯆꯠꯀꯗꯕ ꯊꯕꯛꯇꯣ ꯃꯤꯗꯣ ꯎꯅꯕꯗꯣ ꯐꯔꯛ ꯇꯥꯔꯅꯤ ꯍꯥꯏꯌꯦꯅ ꯃꯥꯁꯨ ꯉꯁꯤꯗꯤ ꯂ‌ꯣꯏꯅ ꯍꯧꯖꯤꯛꯀꯤ ꯁꯤꯜ ꯂꯥꯡꯕꯗꯣ ꯑꯗꯨꯏꯗꯣ ꯌꯥꯎꯔꯤ ꯉꯥꯛꯇꯪ ꯌꯦꯡꯉꯦꯅ ꯇꯧꯔ ꯍꯥꯏꯔꯛꯑꯝꯕꯅꯦ ꯉꯁꯥꯏ ꯋꯥꯏ
ꯑꯣ ꯍꯣꯏꯅꯦ ꯑꯗꯣ ꯑꯩꯈꯣꯏꯁꯨ ꯏꯟꯇꯔꯟ ꯇꯧꯔꯤꯗꯣ ꯀꯩꯅꯣ ꯇꯧꯕꯩꯅꯦ ꯍꯥꯏꯗꯤ ꯃꯣꯏ ꯁꯦꯃꯤꯁꯇꯔ ꯂꯣꯏꯔꯛꯄ ꯃꯈꯩꯗꯣ ꯍꯧꯖꯤꯛ ꯏꯟꯇꯔꯟ ꯊꯥ ꯑꯃꯝ-ꯃꯝ ꯂ‌ꯣꯏ ꯇꯧꯅꯕꯅꯦꯕ ꯑꯩꯈꯣꯏꯒꯤ ꯁꯦꯅꯤꯌꯥꯔ ꯈꯩꯁꯨ ꯇꯧꯕꯒꯤ ꯍꯧꯖꯤꯛ ꯍꯣꯁꯇꯦꯜꯗ ꯂꯩꯅꯕ ꯈꯔ ꯑꯗꯩꯗꯤ ꯑꯗꯨꯃꯥꯏ ꯈꯔ ꯇꯧꯅꯩꯌꯦ ꯍꯥꯏꯗꯤ ꯑꯩꯈꯣꯏ ꯗꯤꯄꯥꯔꯠꯃꯦꯟ ꯑꯗꯨꯝ ꯑꯩꯈꯣꯏꯗꯤ ꯍꯥꯏꯗꯤ ꯁꯤꯗ ꯂꯩꯖꯩꯗꯅ ꯍꯣꯏ ꯂꯥꯏꯕ꯭ꯔꯦꯔꯤꯗꯣ ꯑꯗꯣ ꯑꯩꯈꯣꯏ ꯂꯥꯏꯕ꯭ꯔꯦꯔꯤꯗ ꯇꯥꯕ ꯈꯔꯁꯨ ꯌꯥꯎꯋꯦ ꯑꯗꯩ ꯑꯇꯣꯞ-ꯑꯇꯣꯞꯄꯗ ꯁꯤꯗ ꯃꯅꯤꯄꯨꯔꯗꯅ ꯑꯌꯥꯝꯕ ꯇꯥꯍꯜꯂꯦꯕ ꯑꯩꯈꯣꯏꯅ ꯑꯗꯨꯃꯥꯏꯅ ꯇꯧꯔꯒ ꯇꯥꯔꯒ ꯇꯧꯅꯩꯌꯦ ꯑꯗꯣ ꯃꯥꯗꯣ ꯃꯥꯒꯤ ꯇꯤꯐꯤꯟꯗꯨꯁꯨ ꯄꯤꯊꯣꯛꯀꯗꯕꯅꯤꯅꯦ ꯇꯧꯔꯤꯁꯦ ꯂꯩꯔꯤꯅꯦ ꯅꯍꯥꯟꯗꯒꯤ ꯑꯗꯨꯝ ꯂꯩꯔꯒ
ꯍꯣꯏꯌꯦ ꯑꯗꯨ ꯅꯕꯥꯅꯤꯗꯨ ꯐꯥꯎꯅꯔꯣ ꯄꯥꯎ ꯃꯥ ꯍꯨꯖꯤꯛꯁꯄꯨꯗꯤ ꯀꯩꯅꯣꯗ ꯂꯩꯔꯝꯅꯤ ꯃꯣꯏꯗꯤ ꯂꯩꯔꯦ-ꯂꯩꯔꯦ ꯉꯁꯤ ꯍꯜ ꯉꯁꯤꯗꯤ ꯌꯨꯝꯗ ꯍꯜꯂꯛꯑꯔꯣꯏ ꯑꯗꯨꯗ ꯂꯩꯅꯤ ꯍꯥꯏꯕꯅꯦꯕ
ꯑꯣ ꯍꯣꯏ ꯑꯗꯨꯏꯗꯤ ꯍꯣꯏ ꯑꯩ ꯍꯛ ꯑꯗꯨꯏꯗꯤ ꯑꯩ ꯍꯪꯅꯔꯒꯦ ꯃꯥꯅ ꯌꯥꯀꯥꯟꯗ ꯀꯣ ꯃꯥ ꯂꯧꯖꯔꯔꯅꯤ ꯑꯗꯨ ꯑꯗꯨꯝ ꯇꯤꯐꯤꯟꯁꯤꯕꯨ ꯍꯥꯡꯉꯒ ꯄꯤꯈꯤꯒꯗ꯭ꯔꯣ ꯅꯠꯇ꯭ꯔꯒꯅ ꯅꯨꯡꯒꯨꯝꯕ ꯀꯩꯒꯨꯝꯕ ꯃꯤꯊꯥꯏꯒꯨꯝꯕ ꯀꯩ ꯑꯃ ꯁꯨꯝ ꯍꯥꯞꯀꯗ꯭ꯔꯣ
ꯑꯔꯩꯕ ꯑꯃ ꯍꯦꯛ ꯍꯥꯞꯄꯤꯈꯣ ꯄꯤꯊꯥꯏꯔ ꯀꯩꯅꯣ
ꯍꯥꯞꯄꯂꯣꯏꯗ ꯐꯥꯒꯤ ꯇꯧꯅꯤ ꯀꯩꯝꯇ ꯍꯥꯞꯇꯕꯤꯗꯣ ꯑꯣꯏꯅ ꯄꯤꯈ꯭ꯔꯒ‌ꯦ ꯍꯌꯦꯡ ꯑꯃꯨꯛ ꯄꯤꯈ꯭ꯔꯦ ꯃꯥꯅ ꯍꯜꯂꯒ ꯑꯃꯨꯛ ꯄꯤꯔꯛꯄꯗ ꯑꯃꯨꯛ ꯍꯥꯞꯄꯗꯤ ꯅꯨꯡꯉꯥꯏꯇꯦ ꯑꯃꯨꯛ ꯍꯥꯏꯅꯤ
ꯑꯗꯨꯅ ꯁꯤꯒꯤ ꯊꯕꯛꯁꯦ ꯇꯧꯅꯔꯔꯣꯏ ꯂꯣꯏꯁꯤꯜꯂꯅꯦꯕ
ꯇꯤꯐꯤꯟ ꯍꯟꯗꯣꯛ ꯍꯟꯖꯤꯟꯒꯤ ꯊꯕꯛꯁꯦ
ꯑ ꯊꯤꯔꯦꯡꯒꯩ ꯍꯟ-ꯍꯟꯕꯁ‌ꯦ ꯑꯗꯣ ꯅꯍꯥꯟꯅ ꯅꯨꯃꯤꯗꯥꯡ ꯑꯃ ꯆꯥꯈꯤꯕ ꯑꯩꯈꯣꯏꯒꯤ ꯌꯦꯟ ꯊꯣꯡꯕꯗꯨꯒꯤ ꯃꯍꯥꯎꯗꯨꯗꯤ ꯎꯝ ꯍꯥꯎꯋꯤ ꯑꯗꯩ ꯆꯥꯛꯁꯦ ꯀꯣꯟꯅꯗꯕꯒꯤ ꯇꯧꯈꯤꯕꯗꯨꯁꯨ ꯑꯗꯨꯝ ꯅꯤꯡꯁꯤꯡꯉꯤ
ꯍꯣꯏꯌꯦ ꯃꯥꯅꯗꯤꯅꯦ ꯃꯥꯁꯦ ꯊꯣꯡꯕ ꯍꯩꯔꯕꯅꯤ ꯍꯥꯎꯕꯅꯤ-ꯍꯥꯎꯕꯅꯦ ꯍꯥꯏꯕ ꯑꯩꯅꯅꯦ ꯆꯥꯕꯩ ꯃꯇꯝꯁꯤ ꯁꯨꯡꯐꯪ ꯐꯪꯗꯕ ꯑꯗꯨꯅꯦ ꯅꯍꯥꯟꯗꯣ ꯁꯪꯉꯤꯀꯥꯟꯗꯨꯗ ꯀꯣꯛ ꯆꯥꯊꯣꯛꯁꯤ ꯍꯥꯏꯅꯕ ꯑꯗꯨꯅꯅꯦ
ꯍꯣꯏꯗ
ꯃꯥꯁꯨ ꯃꯊꯧꯗꯨ ꯆꯤꯟꯖꯕꯅꯤꯅ
ꯑꯦ ꯅꯪꯒꯤ ꯃꯣꯏꯒꯤ ꯊꯧꯔꯝꯗꯨ ꯇꯧꯅꯤ ꯍꯥꯏꯔ ꯀꯩꯅꯣꯝꯃ ꯅꯤꯡꯁꯤꯡꯉꯛꯑꯦꯅꯦ ꯑꯈꯣꯏꯒꯤ ꯏꯃꯥꯟꯅꯕ ꯑꯃ ꯊꯥꯏꯅ ꯑꯃ ꯂꯩꯈꯤꯕ ꯑꯃ ꯂꯩꯇ꯭ꯔꯥ
ꯑꯧ ꯂꯩꯈꯤꯕ ꯑꯃ ꯂꯩꯕꯗꯨ
ꯂꯩꯒꯤꯕ ꯑꯃ ꯂꯩꯕꯗꯣ ꯑꯗꯨꯏꯗꯣ ꯃꯥꯁꯦ ꯍꯧꯖꯤꯛꯀꯤꯁꯤꯗ ꯌꯥꯎꯗꯧꯔꯤ
ꯏꯅꯥꯎ ꯈꯪꯉꯦ ꯈꯪꯉꯦ ꯑꯩ ꯈꯪꯉꯦ ꯑꯩꯅ ꯁꯨꯝ ꯑꯩꯅꯁꯨ ꯍꯧꯖꯤꯛꯀꯤ ꯑꯩꯒꯤ ꯏꯃꯥꯟꯅꯕꯁꯤꯗ ꯍꯥꯏꯒꯔꯤꯅꯦ ꯁꯨꯃꯥꯏꯅ ꯇꯧꯔꯒ ꯑꯃ ꯌꯥꯎ ꯗꯣꯔꯤꯅ ꯌꯦꯡꯅꯔꯝꯃꯤꯅꯦ ꯏꯕꯥꯅꯤꯒ
ꯍꯣꯏꯅꯦ ꯃꯥꯅ ꯊꯥꯒꯠꯂꯛꯄ ꯏꯁꯇꯦ ꯁꯤꯁꯤꯗ ꯑꯩꯁꯨ ꯎꯏꯌꯦꯕ ꯑꯩꯅ ꯑꯣ ꯃꯥꯁꯦ ꯌꯥꯎꯗꯣꯏ ꯃꯥꯜꯂꯦ ꯍꯥꯏꯔꯒ ꯑꯩꯅꯁꯨ ꯑꯩꯈꯣꯏ ꯂꯩꯃꯤꯟꯅꯕ ꯏꯃꯥꯟꯅꯕꯤꯗꯕꯨꯗꯤ ꯍꯥꯏꯔꯝꯃꯦꯕ ꯑꯗꯨ ꯅꯪ ꯌꯦꯡꯕ ꯂꯥꯛꯑꯣꯏꯗ꯭ꯔꯣ ꯃꯥ
ꯑꯁ ꯂꯥꯛꯑꯣꯏꯗ
ꯀꯩꯒꯤꯅꯣ ꯅꯪ ꯃꯥ ꯌꯦꯡꯅꯤꯡꯗ꯭ꯔꯕ꯭ꯔꯣ ꯍꯥꯏꯁꯤꯕꯣ
ꯑꯩꯒꯤ ꯊꯕꯛꯀ ꯃꯇꯝ ꯃꯥꯟꯅꯔꯕꯨꯗꯤ ꯍꯣꯏ ꯅꯣꯡ ꯐꯥꯗꯣꯛ ꯑꯃ ꯂꯩꯔꯕ ꯌꯥꯏ ꯑꯗꯨ ꯅꯠꯇꯅꯗꯤ ꯑꯩꯁꯨ ꯃꯥꯒꯤꯗꯃꯛꯇꯒ ꯂꯥꯛꯄꯗꯨꯗꯤ ꯂꯥꯛꯅꯤꯡꯗꯦꯕ
ꯎ ꯍꯣꯏꯍꯦ ꯑꯩꯁꯨ ꯈꯪꯉꯦ ꯐꯥꯒꯦ ꯇꯧꯕꯅꯤ ꯑꯗꯣ ꯅꯪ ꯑꯗꯨ ꯍꯥꯏꯔꯒ ꯀꯩꯅꯣꯝꯃꯁꯨ ꯅꯤꯡꯁꯤꯡꯉꯛꯑꯦ ꯑ ꯅꯪꯅ ꯅꯍꯥꯟ ꯅꯪꯒꯤ ꯀꯣꯂꯦꯖꯀꯤ ꯊꯕꯛ ꯑꯃ ꯇꯧꯅꯤ ꯀꯩ ꯀꯩ ꯍꯥꯏꯅꯩ ꯈꯣꯠꯅꯩꯒ ꯇꯧꯔꯒ ꯍꯥꯏꯕꯗꯣ ꯑꯗꯨꯗꯣ ꯌꯥꯅꯈ꯭ꯔꯕ ꯌꯥꯅꯈꯤꯗ꯭ꯔꯤꯕ
ꯑꯗꯨꯁꯨ ꯏꯕꯥꯅꯤꯗꯣ ꯋꯥꯔꯤꯗꯣ ꯁꯥꯟꯅꯔꯦ ꯃꯥꯗꯣ ꯃꯥꯒꯤ ꯐꯣꯟꯗꯣ ꯑꯃ ꯁꯤꯟꯕꯒꯤ ꯅꯝꯕꯔ ꯃꯈꯩꯁꯤ ꯁꯦꯟꯅꯅꯕꯒꯤ ꯍꯥꯏꯗꯤ ꯅꯝꯕꯔꯗꯣ ꯈꯔ ꯃꯥꯅ ꯔꯤꯁꯇꯔꯣ ꯇꯧꯕ ꯌꯥꯗꯕ ꯈꯔ ꯌꯥꯎ ꯃꯥꯜꯂꯦ ꯑꯗꯨꯒꯤ ꯑꯗꯨꯃꯥꯏꯅ ꯇꯧꯕꯒꯤꯅꯤ ꯅꯪꯅ ꯑꯩꯉꯣꯟꯗ ꯐꯣꯟ ꯇꯧꯕ ꯁꯨꯡꯁꯠ ꯆꯠꯇꯦ ꯍꯥꯏꯗꯣꯅ ꯍꯥꯏꯔꯛꯑꯦ
ꯑꯣ
ꯑꯗꯒꯤ ꯑꯩꯅ ꯋꯥꯆꯞꯇ ꯐꯣꯟꯗꯣ ꯇꯧꯔꯒ ꯏꯕꯥꯅꯤꯁꯤ ꯄꯥꯎꯁꯦ ꯐꯥꯎꯅꯔꯦꯕ ꯑꯗꯨ ꯐꯥꯎꯅ ꯀꯥꯟꯁꯤꯗ ꯃꯥꯅ ꯉꯔꯥꯡꯗꯣ ꯆꯠꯂꯒ ꯍꯪꯕꯤꯔꯨꯔꯦ ꯍꯪꯕꯤꯔꯨꯕꯗꯨꯗ ꯑꯩ ꯑꯗꯨꯃꯥꯏꯅ ꯊꯥꯖꯤꯜꯂꯛꯄ ꯃꯤ ꯈꯔ ꯑꯩꯈꯣꯏ ꯑꯃ ꯃꯔꯤ ꯃꯉꯥꯃꯨꯛ ꯁꯨꯏꯑꯌꯦ ꯑꯗꯨꯒꯤ ꯃꯈꯩꯗꯨ ꯄꯨꯂꯞ ꯂꯣꯏꯁꯤꯜꯂꯒ ꯄꯨꯟꯅ ꯊꯥꯗꯣꯛꯀꯦ ꯇꯧꯕꯒꯤꯅꯦ ꯑꯗꯣ ꯅꯣꯡ ꯅꯤꯅꯤꯒ ꯉꯥꯏꯒꯣ ꯍꯥꯏꯌꯣ ꯍꯥꯏꯔꯛꯑꯦꯌꯦ
ꯑꯣ ꯐꯔꯦ ꯑꯗꯨꯗꯤꯅꯦ ꯅꯪꯅ ꯂꯥꯛꯑꯝꯗꯥꯏꯁꯤ ꯁꯤꯔꯥꯡꯁꯤꯗ ꯑꯩꯉꯣꯟꯗ ꯍꯥꯏꯔꯛꯑꯣ ꯑꯗꯨꯏ ꯃꯃꯥꯡꯗꯅꯦ ꯎꯝ
ꯎꯝ
ꯑꯗꯨꯏ ꯃꯃꯥꯡꯗ ꯃꯤ ꯂꯥꯛꯇꯧꯕ ꯂꯩꯔꯕ ꯑꯣꯏꯔꯗꯨꯝ ꯐꯔꯦ ꯑꯗꯣ ꯂꯩꯗꯧꯗꯤ ꯌꯥꯝ ꯍꯥꯏ ꯅꯪꯅ ꯍꯥꯟꯗꯧꯗꯤ ꯃꯥꯜꯂꯦꯕ ꯑꯩ ꯋꯥꯈꯜꯗꯀꯣ ꯑꯗꯣ ꯑꯩꯅ ꯅꯪꯉꯣꯟꯗ ꯑꯣꯏꯅ ꯅꯪꯅ ꯑꯣꯏꯅꯗꯤ ꯄꯨꯔꯛꯍꯟꯅꯤꯡꯕ ꯄꯣꯠ ꯑꯃ ꯂꯩꯍꯧꯔꯦꯕ ꯌꯨꯝꯗ ꯅꯪꯅ ꯑꯣꯏꯅ ꯄꯨꯔꯛꯍꯟꯅꯤꯡꯕ ꯑꯩꯅ
ꯎꯝ
ꯑꯗꯣ ꯌꯦꯡꯉꯒꯦ ꯑꯩꯈꯣꯏ ꯆꯦꯁꯨ ꯍꯌꯦꯡ ꯇꯥꯡ ꯀꯌꯥꯗꯅꯣ ꯑꯃꯗꯤ ꯂꯥꯛ ꯂꯥꯛꯀꯅꯤ ꯍꯥꯏꯕꯅꯦꯕ ꯑꯗ ꯃꯥꯅ ꯈꯤꯇꯪꯕꯨꯗꯤ ꯑꯃꯨꯛ ꯀꯨꯏꯗꯤ ꯀꯨꯏꯔꯅꯤ ꯑꯗꯨꯏꯗꯨꯅ ꯀꯩꯒꯨꯝꯕ ꯅꯪꯅ ꯍꯥꯜꯂꯒꯗꯤ ꯅꯪ ꯈꯥꯏꯔꯛꯑꯣ ꯄꯥꯎꯗꯣ ꯍꯥꯏꯗꯤ
ꯍꯣꯏ
ꯁꯣꯝꯗ ꯍꯥꯏꯒꯠꯂꯛꯇꯧꯕ ꯀꯩꯀꯥꯗꯨ ꯂꯩꯔꯒꯗꯤ ꯑꯩ ꯄꯣꯠꯇꯣ ꯅꯪꯅ ꯄꯥꯏꯕꯤꯔꯛꯅꯕ
ꯎꯝ
ꯍꯣꯏ ꯑꯗꯨꯃꯥꯏꯅ ꯇꯧꯔꯁꯦ ꯑꯗꯨꯗꯤ ꯑꯗꯨꯗꯤ ꯅꯪꯁꯨ ꯅꯪꯒꯤ ꯀꯣꯟ ꯐꯦꯡꯕꯗꯣ ꯂꯣꯏꯁꯜꯂꯣ ꯐꯖꯅ ꯅꯥꯟꯅ ꯐꯦꯡꯗꯣꯛꯑꯣ
ꯎꯝ
ꯁꯤꯠ ꯂꯪꯅ ꯑꯗꯨꯏꯗꯨꯒ ꯀꯩꯅꯣ ꯇꯧꯔꯣ ꯑꯗ ꯑꯩꯁꯨ ꯊꯝꯃꯒꯦ ꯑꯗꯣ ꯍꯣꯏ ꯅꯪ ꯑ ꯊꯝꯃꯣ ꯊꯝꯃꯣ ꯊꯝꯃꯣ ꯊꯝꯃꯣ